ꯍꯜꯂꯣ ꯑꯣ ꯇꯥꯏꯌꯦ ꯇꯥꯏꯌꯦ ꯇꯥꯏꯌꯦ ꯑꯩꯗꯣ ꯏꯃꯥꯟꯅꯕꯤꯅ ꯑꯩ ꯕꯦꯠ ꯊꯥꯕꯒꯤꯗꯣ ꯍꯥꯏꯗꯣꯛꯈ꯭ꯔꯕ ꯈꯣꯠꯈ꯭ꯔꯕꯅ ꯍꯪꯉꯝꯃꯤꯕ
ꯅꯪ ꯀꯩꯅꯣꯒꯤꯗꯤ ꯏꯇꯥꯒꯤꯗꯤ ꯍꯥꯏꯗꯣꯛꯈ꯭ꯔꯕꯅꯦ
ꯑꯣ ꯍꯥꯏꯗꯣꯛ ꯑꯦ ꯍꯥꯏꯗꯣꯛꯑꯦ ꯑꯩ ꯀꯩꯅꯣ ꯇꯧꯔꯦ ꯌꯥꯎꯔꯛꯑꯦ
ꯄ꯭ꯔꯖꯦꯟꯇꯦꯁꯟ ꯑꯃ ꯋꯥꯠꯂꯤ
ꯍꯥ ꯕꯩꯕ ꯑ ꯕꯩꯕ ꯋꯥꯠꯂꯤ ꯇꯥꯡ ꯇꯔꯥꯃꯥꯊꯣꯏꯗ
ꯎꯝ
ꯇꯥꯡ ꯇꯔꯥꯃꯥꯊꯣꯏꯗ ꯐꯝꯅꯤ ꯑꯗꯣ ꯀꯩꯅꯣ ꯇꯧꯔ ꯃꯣꯏꯒꯤ ꯁꯥꯏꯟꯁ ꯁꯥꯏꯟꯁ ꯇꯤꯝ ꯀꯔꯤ ꯀꯅꯥꯥ ꯂꯣꯏ ꯀꯩꯅꯣ ꯇꯧꯋꯦꯕ ꯑꯗꯨꯗꯨꯒꯤ ꯑ ꯁꯥꯏꯟꯁ ꯀꯅ ꯃꯣꯏꯗꯦꯇꯅ ꯍꯥꯕ꯭ꯔꯥ ꯀꯩꯅꯣꯝ ꯍꯥꯏ ꯑꯗꯨꯒ ꯑꯩꯈꯣꯏꯒꯤꯗꯤ ꯑꯦꯂꯚꯦꯟꯗ ꯇꯥꯗꯣꯏꯅꯦꯕ ꯀꯣ ꯑꯗꯨꯅꯤ ꯑꯣ ꯌꯥꯎꯔꯒ ꯑꯩꯒꯤ ꯁꯕꯖꯦꯛꯁꯦ ꯄꯣꯂꯤꯇꯤꯀꯦꯜ ꯁꯥꯏꯟꯁꯇ ꯇꯧꯔꯦ
ꯎꯝ
ꯄꯣꯂꯤꯇꯤꯀꯦꯜ ꯁꯥꯏꯟꯁꯇ ꯑꯩꯗꯤ ꯃꯥꯁꯇꯔꯗꯨ ꯇꯧꯕꯅꯤꯅꯅꯦ ꯁꯥꯏ ꯑꯗꯒꯤꯥ ꯑꯥꯔꯠꯁꯇ ꯑꯣꯟꯊꯈꯤꯕꯅꯤꯅ ꯑꯩꯅ ꯄꯣꯂꯤꯇꯤꯀꯦꯜ ꯁꯥꯏꯟꯁꯇ ꯑꯣꯏꯅ ꯇꯧꯔꯦ ꯑꯦꯝ ꯑꯦꯗꯣ ꯑꯦꯝ ꯑꯦꯗꯨꯗꯩꯅ ꯅ ꯁꯥꯏꯟꯁꯇ ꯇꯧꯍꯧꯗ꯭ꯔꯕꯅꯤꯅꯅꯦ ꯀꯩꯁꯨ ꯀꯥꯏꯗꯦꯅ ꯑꯥ ꯑꯗꯨꯃꯥꯏꯅ ꯂꯧꯁꯜꯂꯒꯦꯗꯅꯦ ꯑꯗꯨꯅ ꯐꯔꯤꯔꯥ ꯑꯗꯨꯒ ꯒ꯭ꯔꯦꯖꯨꯋꯦꯠꯀꯤꯗꯨꯅ ꯑꯩꯒꯤꯗꯤ ꯁꯥꯏꯟꯁꯅꯦꯕ
ꯎꯝ
ꯑꯗꯨꯅꯦ ꯍꯌꯦꯡ ꯃꯣꯏꯒꯤ ꯀꯩꯅꯣ ꯑꯩꯣꯏ ꯃꯣꯏꯒꯤ ꯄꯦꯗꯥꯒꯣꯖꯤꯗꯣ ꯍꯂ ꯣꯖꯗ ꯄꯣꯂꯤꯇꯤꯀꯦꯜ ꯁꯥꯏꯟꯁꯇ ꯂꯥꯛꯇꯣꯏꯅꯤꯅ ꯃꯣꯏ ꯍꯥꯏꯁꯦ ꯑꯦꯂꯚꯦꯟ ꯇꯨꯋꯦꯜꯐ ꯐꯥꯎꯗꯤ ꯑꯗꯨꯒꯤ ꯀꯩꯗꯄꯣꯁꯤ ꯁꯞꯖꯦꯛ ꯑꯗꯨꯗ ꯑꯦꯗꯚꯦꯟꯇꯦꯀꯤꯗꯤ ꯑꯗꯨꯗꯤ ꯀꯝꯄꯜꯁꯔꯤꯅꯤ ꯍꯥꯏꯌꯦꯕ
ꯎꯝ
ꯑꯗꯨꯒ ꯃꯣꯏꯅ ꯍꯥꯏꯁꯦ ꯀ꯭ꯂꯥꯁ ꯀꯩꯅꯣꯗꯒꯤ ꯑ ꯍꯠꯇꯒꯤꯅ ꯑꯥꯏꯠ ꯐꯧ ꯍꯥꯏꯕ꯭ꯔꯥ ꯀꯩꯅꯣ ꯑꯗꯨꯒꯤꯗꯤ ꯑꯩꯈꯣꯏꯅ ꯄꯥꯝꯖꯕ ꯍꯧ ꯑꯗꯨ ꯑ ꯂꯋꯥꯔꯒꯤ ꯑꯣꯏꯕꯅꯤꯅ ꯑꯗꯨꯝ ꯇꯥꯛꯄ ꯌꯥꯏ ꯍꯥꯏꯌꯦꯕꯀꯣ ꯑꯗ ꯕꯦꯠꯇꯨꯗꯤ ꯂꯣꯏ ꯒꯗꯤ ꯑꯥꯏ ꯆ ꯏꯅꯥ ꯍꯥꯏꯇꯣꯏꯅꯦ ꯑꯩ ꯐꯥꯎꯁ ꯇꯥꯛꯄ ꯌꯥꯗ ꯃꯥꯜꯂꯦ
ꯎꯝ ꯎꯝ ꯎꯝ
ꯁꯤꯆꯃ ꯁꯥꯥꯗꯦ ꯂꯖ ꯑ ꯐꯪꯒꯁꯦ ꯐꯪꯒꯦꯁꯦ ꯑꯗꯨꯅꯦ ꯑꯗ ꯕꯦꯠꯁꯦ ꯂꯣꯏꯗ꯭ꯔꯒꯗꯤ ꯄ꯭ꯔꯥꯏꯚꯦꯠ ꯁ꯭ꯀꯨꯜꯗ ꯆꯪꯉꯁꯨ ꯉꯥꯏꯔꯦ ꯑꯝꯇ ꯍꯧꯖꯤꯛꯇꯤ ꯌꯥꯗ꯭ꯔꯦꯕ ꯈꯗ
ꯎꯝ
ꯁꯁ ꯍꯪꯉꯦꯅ ꯑꯩꯅ ꯕꯦꯦꯛ ꯂꯣꯏꯔꯕ ꯍꯪꯉꯛꯑꯦ ꯍꯦꯩꯅꯕꯦꯠ ꯂꯣꯏꯗ꯭ꯔꯤ ꯇꯧ ꯑꯗꯨꯔꯤꯍꯥꯏ ꯑꯗꯣ ꯑꯩꯈꯣꯏꯗꯤ ꯗꯦꯠ ꯂꯣꯏꯕ ꯄꯥꯝꯃꯦ ꯍꯦ ꯑꯗꯣ ꯇꯣꯂꯞ ꯌꯥꯝ ꯌꯥꯝꯗꯦ ꯋꯥꯟꯗꯕ ꯃꯣꯏ ꯂꯣꯏꯅ ꯕꯦꯠ ꯂꯣꯏꯕ ꯑꯣꯖꯥꯒꯤ ꯇ꯭ꯔꯦꯅꯤꯡ ꯑꯃ ꯂꯣꯏ ꯍꯧꯖꯤ ꯂꯣꯏ ꯃꯊꯧ ꯇꯥꯔꯦ ꯍꯥꯏ ꯍꯧꯖꯤꯛꯇꯤ ꯅꯠꯇ꯭ꯔ ꯑ ꯑꯉꯥꯡꯣ ꯑꯉꯥꯡꯁꯤꯡꯁꯤꯦ ꯂꯥꯏꯔꯤꯛ ꯀꯃꯥꯏꯅ ꯇꯥꯛꯀꯅꯤ ꯀꯃꯥꯏꯅ ꯂꯣꯏꯅꯅꯤ ꯀꯃꯥꯏꯅ ꯑꯉꯥꯡꯁꯤꯡꯁꯦ ꯑ ꯍꯦꯛꯇ ꯂꯥꯏꯔꯤꯛ ꯐꯥꯗ꯭ꯔꯒ ꯍꯦꯛꯇ ꯄꯝꯐꯨꯗꯣ ꯐꯨꯕ ꯌꯥꯗꯕꯤ ꯅ
ꯎꯝ ꯎꯝ ꯎꯝ
ꯀꯅꯥ ꯍꯩꯇꯔꯒꯗꯤ ꯂꯥꯡꯉꯦꯅ ꯄꯛꯆꯩ ꯆꯩꯌꯥ ꯑꯗꯨꯗꯤ ꯐꯨꯕꯁꯤꯗ ꯁꯥꯇ꯭ꯔꯗ ꯐꯨꯕꯁꯨ ꯍꯧꯖꯤꯛꯇꯤ ꯌꯥꯗꯦ ꯑꯗꯨ
ꯎꯝ ꯌꯥꯗꯦ ꯑꯗꯣ ꯀꯣꯂꯦꯖꯀꯤꯗꯤ ꯑꯩꯅ ꯉꯁꯤ ꯉꯥꯡꯕꯗ ꯌꯥ ꯀꯨꯝ ꯭ꯔꯕꯅꯤ ꯑꯩ ꯑꯩ ꯄꯤꯡ ꯀꯥꯕꯤꯗ ꯊꯣꯛꯈ꯭ꯔꯕ ꯑꯩꯩ ꯆꯦꯟꯅꯩ ꯍꯥꯏꯕꯣ ꯎꯄꯥꯅꯤꯀꯣ ꯍꯧꯖꯤꯛ ꯑꯩꯠ ꯁꯦꯃꯤꯁꯇꯔ ꯍꯥꯏꯁꯦ ꯒ꯭ꯔꯦꯖꯨꯋꯦꯁꯟꯁꯦꯠ ꯊ꯭ꯔꯤ ꯏꯔꯁ ꯂꯣꯏꯁꯤꯜꯂꯒ ꯇꯣꯛꯑꯁꯨ ꯌꯥꯕ ꯃꯣꯏꯅ ꯐꯣꯔ ꯌꯔꯁꯁꯦ ꯊꯑꯣꯏꯅ ꯇꯝꯊꯔꯦꯀꯣ ꯇꯝꯗ ꯇꯥꯔꯗꯤ ꯑꯩꯅ ꯍꯥꯏꯕ ꯀ꯭ꯂꯥꯁꯇꯣ ꯂꯥꯛꯑꯣ ꯇꯝꯃꯦꯗꯪ ꯊꯣꯛ ꯍꯩꯇꯕꯤꯒꯤ ꯇꯣꯛꯄꯗꯨꯗꯤ ꯗꯗꯤ ꯀ꯭ꯂꯥꯁ ꯂꯥꯛꯎ ꯂꯥꯛꯎꯁꯦ ꯉꯥꯡꯕ ꯇꯦꯁ ꯊꯥꯕ ꯅꯍꯥꯟ ꯍꯣꯏ ꯅꯍꯥꯟ ꯅꯣꯡꯃꯝꯁꯨ ꯇꯦꯁ ꯊꯥꯕꯗꯪ ꯌꯥꯎꯔꯒ ꯑꯇꯩꯁꯦ ꯁꯨꯡꯂꯞ ꯂꯥꯛꯇꯦ ꯃꯇꯨꯡꯁꯨ ꯂꯥꯛꯑꯒꯦ ꯍꯥꯏꯔꯒ ꯂꯥꯛꯇ꯭ꯔꯦꯕ ꯑꯗꯩ ꯉꯁꯥꯏ ꯍꯥꯏꯔꯤꯕ ꯑꯉꯥꯡ ꯇꯤꯝꯁꯦ ꯃꯈꯥꯁꯤꯗ ꯑꯩꯈꯣꯏ ꯐꯝꯐꯝ ꯊꯝ ꯀꯣꯠꯁꯦ ꯐꯝ ꯂꯩꯔꯝꯃꯦꯕ ꯃꯊꯛꯁꯤꯅ ꯑꯣꯖꯥꯅ ꯀ꯭ꯂꯥꯁ ꯇꯧꯔꯤꯅꯤꯀꯣ ꯄꯨꯡ ꯇꯔꯥꯁꯤꯅ ꯑꯩꯒꯤ ꯑꯩꯒ ꯑꯣꯖꯥ ꯑꯃꯒ ꯄꯨꯜꯂꯒ ꯇꯦꯁ ꯇꯧꯗꯧꯕ ꯑꯣꯖꯥꯁꯤꯅ ꯌꯦꯡꯗꯧꯕ ꯑꯩꯅ ꯍꯧꯔꯝꯃꯣꯅ ꯇꯧꯔ ꯆꯠꯀꯥꯟꯁꯤꯦ ꯃꯣꯏꯁꯦ ꯐꯝ ꯂꯩꯔꯝꯃꯦ ꯑꯗꯨꯗꯗꯤ ꯀꯅꯥ ꯀꯣꯏꯗꯧꯗꯣ ꯐꯥꯎꯅꯤꯡꯉꯣꯏꯗꯨꯅ ꯑꯩꯕꯨꯛꯇ ꯆꯥꯛꯇꯣ ꯆꯥꯗꯕꯤꯒꯤ ꯊꯣꯛꯏꯅꯦꯕ ꯄꯈꯥꯠ ꯇꯦꯁ ꯍꯥꯏꯁꯦ ꯄꯨꯡ ꯃꯊꯪ ꯄꯨꯡ ꯑꯃ ꯈꯤꯇꯪꯅ ꯂꯧꯗꯣ ꯃꯊꯪꯗ ꯑꯣꯖꯥꯁꯦ ꯅꯣꯔꯃꯦꯜ ꯀ꯭ꯂꯥꯁ ꯑꯃꯨꯛ ꯂꯩꯔꯤꯕꯅꯤ ꯁꯥꯗꯅꯀꯣ ꯑꯗꯩꯗꯤ ꯅꯣꯏ ꯀꯩꯗꯩꯅ ꯁ꯭ꯋꯥꯏ ꯑꯔꯩꯕꯒꯤ ꯂꯣꯏ ꯌꯦꯡꯉꯤ ꯁꯥꯇ꯭ꯔꯈꯩꯗꯣ ꯑꯩꯅ ꯑꯩ ꯑꯣꯖꯥꯅ ꯃꯊꯛꯇ ꯀ꯭ꯂꯥꯁ ꯂꯧꯔꯤ ꯅꯣꯏꯅ ꯁꯤꯗ ꯐꯝ ꯂꯩꯊꯣꯛꯑꯦ ꯇꯦꯁ ꯇꯧꯕꯒꯤ ꯂꯥꯏꯔꯤꯛ ꯐꯥꯗꯗꯅ ꯂꯥꯏꯔꯤꯛ ꯄꯥꯔꯤꯅꯦ ꯊꯣꯛꯑꯒ ꯍꯥꯏꯕꯁꯨ ꯅꯠꯇꯦ ꯅꯣꯏ ꯀꯅꯥ ꯀꯅꯥꯅ ꯑꯁꯣ ꯑꯣꯟꯊꯣꯏꯗ ꯑꯣꯟꯊꯔꯛꯑꯒ ꯇꯧꯔꯒ ꯌꯦꯡꯉꯦ ꯃꯌꯥꯝ ꯀꯨꯌꯦꯡ ꯌꯦꯡꯅꯔꯦ ꯑꯗꯩꯗꯤ ꯑꯩꯅ ꯀ꯭ꯂꯥꯁꯁꯦ ꯆꯪ ꯊꯕꯨꯛꯇ ꯃꯣꯏꯁꯦ ꯀꯥꯔꯛꯇ꯭ꯔꯦꯕꯀꯣ ꯑꯗꯩꯗꯤ ꯑꯩꯁꯤꯅ ꯍꯥꯏꯔꯦ ꯀꯥꯡꯕꯨ ꯃꯈꯥ ꯂꯩꯍꯧꯕꯅꯦ ꯍꯣꯏ ꯀꯥꯗ ꯀꯥꯔꯛꯁꯅꯣ ꯈꯪꯅꯤꯡꯉ ꯁꯤꯗꯤꯅ ꯍꯥꯏꯔꯦ ꯑꯗꯩ ꯀꯥꯔꯛꯦ ꯑꯩꯅ ꯀꯣꯏꯁꯟꯁꯦ ꯕꯣꯔꯠꯇꯣ ꯑꯣꯟꯁꯤꯜꯂꯒ ꯀꯟꯅ ꯏꯔꯤꯕ ꯂꯦꯞꯍꯟꯕꯅꯦ ꯑꯩꯅ ꯇꯣꯉꯥꯟꯅ ꯊꯦꯡ ꯆꯠꯄꯩ ꯇꯣꯉꯥꯟꯅ ꯂꯦꯞꯄꯣ ꯀꯔꯤꯒꯤ ꯊꯦꯡ ꯂꯥꯛꯏꯅꯣ ꯄꯨꯡ ꯇꯔꯥꯗ ꯇꯦꯁꯅꯦ ꯍꯥꯏ ꯇꯔꯥꯕꯨ ꯉꯉꯒ ꯃꯥꯄꯟ ꯀ꯭ꯂꯥꯁ ꯌꯥꯎꯔꯗꯤ ꯀ꯭ꯂꯥꯁ ꯑꯗꯨꯝ ꯅꯠꯇ꯭ꯔꯅꯣ ꯍꯥꯏꯅ ꯉꯥꯡꯉꯦ ꯂꯝꯒꯗꯣ ꯍꯪꯒꯥꯏꯔꯦ ꯂꯝꯁꯤꯅ ꯅꯨꯡꯉꯥꯏ ꯅꯨꯡꯉꯥꯏꯕ ꯉꯥꯛꯇ ꯅꯝꯕꯣꯜ ꯀꯛꯋꯥ ꯈꯨꯔꯥꯏ ꯂꯥꯏ ꯅꯨꯡꯉꯥꯏꯕ ꯉꯥꯛꯇ ꯑꯌꯥꯝꯕ ꯑꯣꯏꯕꯗꯣ ꯑꯁ ꯑꯗꯗꯤ ꯈꯣꯟꯗꯥ ꯀꯩꯗꯥꯗ ꯂꯤꯂꯣꯡ ꯑꯩ ꯂꯤꯂꯣꯡꯒꯤ ꯑꯗꯣ ꯊꯧꯕꯥꯜꯗꯒꯤ ꯂꯥꯛꯄ ꯑꯥ ꯀꯛꯆꯤꯡꯗꯒꯤ ꯂꯥꯛ ꯍ ꯕꯁ ꯑꯝꯇ ꯇꯣꯡꯉꯛꯑꯁꯨ ꯌꯥꯏ ꯒꯥꯔꯤꯒꯤ ꯒꯥꯔꯤ ꯉꯥꯛꯇꯅꯤ ꯁꯤꯗ ꯅꯪꯅꯕ ꯂꯥꯛꯄ ꯉꯝꯗ꯭ꯔꯤꯕ ꯅꯣꯏꯁꯦ ꯀꯃꯥꯏꯅ ꯇꯧꯗꯣꯏꯅꯣꯅ ꯏꯝ ꯃꯥꯏ ꯂꯣꯏ
ꯃꯥꯅꯦ ꯃꯥꯅꯦ ꯑꯥ ꯑꯥ
ꯇꯥꯛꯀꯅꯤ ꯑꯉꯥꯡ ꯀꯃꯥꯏꯅ ꯍꯦꯟꯗꯜ ꯇꯧꯅꯤ ꯍꯥꯏꯕꯅꯤ ꯁꯤꯗꯅ ꯃꯣꯏ ꯑꯩꯈꯣꯏ ꯑꯗꯨꯒꯨꯝꯕ ꯑꯝꯇ ꯌꯥꯎꯔ‌ꯣꯏ ꯌꯥꯎꯔꯛꯇ꯭ꯔꯦꯗꯅ ꯌꯥꯎꯗꯅ ꯑꯩꯈꯣꯏꯅ ꯂꯩꯁꯦ ꯀꯒꯤꯅꯣ ꯍꯥꯏꯀꯥꯟꯗ ꯑꯉꯥꯡꯁꯤꯡ ꯒ꯭ꯌꯥꯟ ꯇꯥꯔꯒ ꯂꯥꯛꯑꯒ ꯑꯗꯨꯅꯦ ꯍꯥꯏꯕꯒꯤꯅꯦꯕ
ꯑꯥ ꯑꯣ ꯑꯣ ꯑꯣ ꯑꯣ ꯅꯣꯏꯒꯤꯁꯨꯅ ꯀꯣꯂꯦꯖꯀꯤꯁꯦ ꯀꯣꯂꯦꯖꯀꯤꯁꯦ ꯅꯠꯇ꯭ꯔꯥ
ꯇꯤꯅꯦꯁꯇꯨ ꯍꯦꯟꯇꯣꯔꯛꯑꯕ ꯅꯠꯇ꯭ꯔꯣ
ꯃꯥꯅꯦ ꯃꯥꯅꯦ ꯃꯥꯅꯦ ꯑꯩꯈꯣꯏꯒꯤꯅꯦ ꯑꯌꯥꯝꯅ ꯍꯧꯖꯤꯛꯀꯤ ꯕꯤꯑꯦꯠꯁ‌ꯦ ꯇꯤꯅꯦꯁꯀꯤ ꯀꯥꯡꯕꯨ ꯑꯣꯏ
ꯍꯣꯏ ꯍꯣꯏ ꯍꯣꯏ ꯑꯗꯨꯗ ꯀꯃꯥꯏꯅ ꯑꯉꯥꯡꯁꯦ ꯂꯣꯏꯅꯅꯤ ꯍꯥꯏꯕꯗꯣ ꯇꯥꯛꯄꯋꯥꯅ‌ꯦ ꯑꯩꯈꯣꯏꯗꯗꯤ ꯑꯗꯨ ꯌꯥꯎꯗ꯭ꯔꯅꯤꯝ ꯅꯦꯠꯇꯪ ꯄꯥꯁ ꯇꯧꯔꯒ ꯇꯧꯔꯛꯑꯕ ꯅꯠꯇ꯭ꯔꯥ ꯑꯗꯨꯅꯗꯤ ꯍꯦꯛꯇ ꯑꯩꯅ ꯅꯣꯏ ꯇꯥꯛꯅꯕ ꯍꯣꯠꯅꯕꯁꯦ ꯄꯨꯡ ꯑꯃꯇꯪꯗ ꯉꯥꯡꯉꯦ ꯍꯥꯏꯕꯁ ꯐꯤꯁꯇꯤ ꯂꯦꯛꯆꯔꯗꯤ ꯄꯨꯡ ꯑꯃꯇꯪ ꯑꯣꯈ‌ꯣꯏ ꯍꯥꯏꯔꯁꯨ ꯃꯅꯨꯡꯗ ꯍꯣꯠꯅꯕꯗ ꯄꯨꯡ ꯑꯍꯨꯝ ꯑꯍꯨꯝꯗꯩꯅ ꯇꯥ ꯑꯍꯨꯝꯗꯩ ꯇꯥꯅ ꯍꯣꯠꯅꯕ ꯁꯨꯡꯌꯥ ꯌꯥꯗꯦ ꯃꯔꯤ ꯃꯌꯥ ꯑꯗꯨꯝ ꯆꯪꯉꯦꯕ ꯆ‌ꯦ ꯁꯤꯁꯦ ꯑꯣꯖꯥ ꯈꯨꯗꯤꯡꯃꯛꯀꯤ ꯑꯣꯏꯅꯤꯕ ꯑꯔꯥꯏꯕ ꯄꯔꯥ ꯑꯣꯏꯁꯅꯨ ꯑꯔꯨꯕ ꯄꯔꯥ ꯑꯣꯏꯁꯅꯨ ꯐꯅꯌꯥꯝ ꯍꯟꯖꯤꯟ ꯍꯟꯖꯤꯟ ꯇꯥꯛꯑꯕꯁꯦ ꯍꯟꯖꯤꯟ ꯍꯟꯖꯤꯟꯅ ꯃꯣꯏ ꯑꯝꯗꯥꯏꯗ ꯄꯨꯡ ꯑꯃꯒꯤ ꯃꯊꯛꯇ ꯌꯦꯡꯗꯕ ꯁꯨꯡꯌꯥ ꯌꯥꯗꯦꯕ ꯑꯗꯗꯤ ꯑꯩꯅ ꯈ‌ꯣꯟꯗꯥ ꯀꯩꯗ ꯊꯥꯗꯔꯦ ꯁꯤꯗ ꯂꯥꯎꯗꯅ ꯈꯣꯡꯗꯅ ꯑꯩꯈꯣꯏꯅ ꯂꯦꯞꯄꯤ ꯅꯣꯏꯅ ꯃꯁꯤꯗ ꯂꯥꯛꯅꯤꯡꯒꯨꯝ ꯂꯥꯏꯟꯗꯒꯨꯝ ꯂꯥꯛꯅꯤꯡꯒꯨꯝ ꯂꯥꯏꯟꯗꯒꯨꯝ ꯇꯣꯛꯑꯣ ꯇꯝꯃꯨꯅꯨ ꯍꯥꯏꯔ‌ꯦ ꯑꯣꯖꯥ ꯑꯃꯗꯨꯅꯁꯨ ꯂꯥꯏꯔꯤꯛ ꯇꯝꯃꯦꯗꯪ ꯊꯣꯛꯄꯁꯦ ꯀꯥꯟꯅꯗꯦꯀꯣ ꯍꯧꯖꯤꯛ ꯃꯇꯝꯗ ꯍꯥꯏ ꯑꯩꯅ ꯕꯦꯁ ꯑꯣꯐ ꯗ ꯕꯦꯁ ꯑꯣꯏꯌꯨ ꯍꯥꯏꯕ ꯃꯇꯝꯗ ꯑꯣꯏꯔꯀꯥꯟꯗ ꯁꯨꯃꯥꯏ ꯇꯧ ꯇꯧꯂꯩ ꯌꯥꯕ꯭ꯔꯥ
ꯎꯝ ꯃꯥꯅꯤꯅꯦ
ꯏ ꯀꯥꯕ ꯅꯨꯃꯤꯠ ꯇꯥꯈ꯭ꯔꯦꯕ ꯉꯁꯤꯗꯤ
ꯍꯣꯏꯅꯦ ꯁꯥꯇ꯭ꯔꯗꯣ ꯉꯁꯥꯏꯒꯤ ꯑ ꯕꯦꯠꯀꯤꯅ ꯑꯉꯥꯡ ꯃꯆꯥ ꯌꯥꯎꯕꯒꯤꯀꯣ꯫
ꯃꯥꯅꯦ ꯃꯥꯅꯦ ꯂꯦꯁꯟ ꯄ꯭ꯂꯥꯟ ꯀꯃꯥꯏꯅ ꯁꯤꯅꯤ ꯁꯤꯗꯗꯤ ꯑꯩꯈꯣꯏꯅ ꯑꯗꯨ ꯂꯥꯏꯔꯤꯛꯇꯣ ꯄꯥꯔꯣ ꯑꯗꯨꯅ ꯁꯤ ꯌꯥꯎꯕꯅꯤ ꯁꯤꯒꯨꯝꯕ ꯁꯤꯒꯨꯝꯕ ꯇꯧꯕꯅꯤ ꯁꯨꯃꯥꯏꯅ ꯄꯥꯗꯧꯅꯤ ꯇꯥꯛꯈ꯭ꯔ ꯂꯣꯏꯔꯦꯕ ꯑꯗꯨꯗꯕꯨ ꯃꯣꯏꯗꯕꯨ ꯒ꯭ꯌꯥꯟ ꯇ ꯇꯥꯖꯅꯕꯅꯦꯅ ꯑꯩꯅ ꯀꯔꯝꯕ ꯈꯨꯗꯝ ꯄꯤꯕ ꯌꯥꯏ ꯑꯩꯗꯗꯪ ꯈꯟꯕꯗ ꯄꯨꯨꯡ ꯑꯃ ꯈꯪꯕ ꯉꯝꯃꯦꯕ ꯄꯨꯡ ꯑꯃ ꯍꯥꯏꯁꯦ ꯀꯩꯁꯨ ꯅꯠꯇꯦꯕ ꯋꯥꯈꯟꯗꯪ ꯈꯜ ꯂꯩꯕꯗ
ꯑꯗꯨ ꯅꯣꯏꯗꯤ ꯀ꯭ꯂꯥꯁ ꯑꯃ ꯅꯪꯗꯤ ꯅꯣꯡꯃ ꯑꯗ ꯀ꯭ꯂꯥꯁ ꯑꯃꯈꯛꯇꯪ ꯅꯠꯇꯔꯣ ꯅꯣꯏ ꯂꯧꯅꯔꯤꯁꯤꯅ꯫
ꯑꯃ ꯍꯣꯏ ꯅꯣꯔꯃꯦꯜ ꯀ꯭ꯂꯥꯁ ꯀ꯭ꯂꯥꯁ ꯃꯔꯤꯃꯛ ꯂꯣꯏ ꯇꯧꯔꯛ ꯇꯥꯔꯒꯗꯤ ꯑꯅꯤ ꯂꯩꯕ ꯌꯥꯎꯋꯦ ꯑꯗꯩ ꯑꯣꯖꯥ ꯁꯨꯇꯤ ꯂꯧꯅꯈꯤꯕ ꯑꯍꯨꯝꯒꯨꯝꯕ ꯆꯪꯕ ꯌꯥꯎꯋꯦ ꯅꯠꯇ꯭ꯔ ꯅꯣꯡꯃꯇꯪ ꯑꯃꯇꯪ ꯆꯪꯕꯁꯨ ꯌꯥꯎꯋꯦ꯫ ꯇꯝꯕ ꯉꯝꯗꯦ ꯑꯗꯨꯗꯤ
ꯑꯩꯈꯣꯢꯗꯤ ꯀꯣꯂꯦꯖꯅꯤꯒ ꯍꯥꯏꯔꯒ ꯈꯔ ꯀꯣꯝꯃꯝꯒꯗ
ꯑꯦ ꯀꯣꯝꯗꯦ ꯀꯣꯝꯗꯦ ꯁꯦꯃꯤꯁꯇꯔꯁꯦ ꯌꯦꯡꯉꯣꯕꯀꯣ ꯐꯥꯔꯁꯅꯦ ꯐꯥꯔꯁꯅꯦ ꯊꯥꯔꯠꯅꯦ ꯐ ꯊꯥꯔꯠꯅꯦ ꯐꯤꯞꯅꯦ ꯁꯕꯦꯟꯅꯦ ꯇꯧꯔꯀꯥꯟ ꯀ꯭ꯂꯥꯁ ꯃꯔꯤ ꯅ ꯇ꯭ꯔꯥ ꯀ꯭ꯂꯥꯁ ꯃꯔꯤꯁꯦ ꯑꯩꯈꯣꯏ ꯑꯣꯖꯥ ꯑꯩꯈꯣꯏ ꯇꯔꯥꯃꯥꯊ ꯊꯣꯏꯅ ꯑꯣꯜꯂ ꯑꯣꯜꯂ ꯆꯪꯕꯗ ꯑꯣꯖꯥ ꯔꯣꯃꯦꯁꯇꯤ ꯌꯥꯎꯗꯕꯅꯦꯕ ꯁꯨꯡꯌꯥꯎ ꯑꯗꯨꯅ ꯑꯩꯈꯣꯏꯒꯩ ꯑꯗꯨꯝ ꯆꯦꯟꯅꯕꯗ ꯑꯗꯨꯝ ꯑꯅꯤ ꯂꯧꯕ ꯌꯥꯎꯅꯩꯑꯦꯕ ꯑꯗꯨꯝ
ꯑꯦ ꯅꯣꯏꯁꯤꯗꯤ ꯃꯅꯤꯄꯨꯔꯤꯒꯤꯅꯦ ꯑꯣꯖꯥꯁꯤꯗꯤ ꯀꯣꯂꯦꯖꯇ ꯅꯣꯏ ꯑꯣꯖꯥ ꯀꯌꯥꯃꯨꯛꯇꯤ ꯊꯝꯒꯦ
ꯔꯤꯒꯨꯂꯔ ꯅꯤꯄꯥꯜ ꯑꯗꯩ ꯒꯦꯁ ꯑꯩꯈꯣꯏ ꯑꯍꯨꯝ
꯭ꯌꯥꯝꯃꯤꯅꯦ
ꯑꯗꯣ ꯑꯦꯟ ꯏ ꯄꯤ ꯃꯇꯨꯡ ꯏꯟꯅ ꯑꯣꯖꯥ ꯇꯔꯥ ꯂꯩꯌꯨ ꯍꯥꯏ ꯗꯤꯄꯥꯔꯠꯃꯦꯟ ꯑꯃꯗ ꯌꯥꯝꯗ꯭ꯔꯕꯗ
ꯑꯗꯨ ꯄꯨꯔ ꯔꯤꯒꯨꯂꯔꯗ ꯑꯣꯖꯥ ꯅꯤꯇꯪ ꯑꯥ ꯎꯝ
ꯑꯗꯨꯅꯦ ꯑꯦ ꯏ ꯁꯤꯅ ꯑꯃ ꯌꯥꯎꯋꯦꯕ ꯁꯥꯏꯟꯁ ꯂꯧꯕꯅꯁꯨ ꯑꯥꯔꯠꯁ ꯂꯧꯕꯅꯁꯨ ꯄꯨꯂꯞ ꯄꯨꯂꯞ ꯂꯧꯗꯧꯕ ꯑꯃꯃ ꯑꯗꯗꯤ ꯁꯦꯛꯁꯟꯒ ꯈꯥꯏꯗꯣ ꯇꯧꯔꯛꯄ ꯃꯇꯥꯡ ꯌꯥꯎꯋꯦꯕ ꯑꯗꯁꯨ ꯑꯗꯨꯝ ꯌꯥꯝ ꯆꯪꯗ ꯌꯥꯗꯦꯅ ꯑꯣꯖꯥꯗꯣ ꯑꯗꯨꯒꯤꯅꯤꯗ ꯁꯥꯇ꯭ꯔꯁꯨ ꯑꯗꯨꯝ ꯈꯔ ꯌꯥꯝꯃ ꯗꯤ ꯂꯣꯏꯅ ꯆꯪꯉꯦ ꯆꯪꯉꯦꯕꯨ ꯂꯣꯏ ꯆꯪꯉꯦ
ꯑꯥ ꯍꯥꯏꯕꯩꯋꯥꯅꯤ ꯀꯣꯂꯦꯖꯀꯤꯅꯦ ꯍꯥꯏꯔꯁꯨ ꯑꯦ ꯇꯣꯇꯥ ꯇꯣꯇꯥ ꯇꯧꯁꯜꯂꯒ
ꯇꯣꯇꯥ ꯇꯣꯇꯥꯗꯣ ꯍꯧꯖꯤꯛ ꯃꯇꯝꯗꯣ ꯌꯥꯗꯦꯕ ꯑꯗꯩ ꯒꯨꯒꯜꯗ ꯀꯩ ꯂꯣꯏ ꯊꯣꯛꯑ ꯃꯇꯝꯁꯤꯗ ꯑꯩꯈꯣꯏꯅ ꯁꯤꯗ ꯈꯪꯕꯣꯏ ꯈꯪꯗꯕꯣꯏ ꯁꯥꯒꯠꯇꯅ ꯉꯥꯡꯉꯨꯕ ꯁꯨ ꯌꯥꯕ ꯅꯠꯇꯦꯕ ꯑꯗ ꯍꯥꯏꯔꯛꯗꯨꯅ ꯆꯨꯝꯃꯤꯅꯤ ꯂꯥꯜꯂꯤꯅꯤ ꯍꯣꯏ ꯍꯣꯏ ꯍꯣꯏ ꯍꯣꯏ ꯂꯣꯏ ꯊꯤꯕꯗ ꯈꯥꯪ ꯉꯥꯛꯇꯅꯤꯅ
ꯎꯝ
ꯑꯗ ꯑꯩ ꯉꯥꯡꯊꯠꯄꯅꯦ ꯅꯈꯨꯠꯇ ꯏꯁꯃꯥꯔꯠ ꯐꯣꯟꯅꯦꯅ ꯄꯥꯏꯔꯒ ꯅꯁꯥ ꯅꯁꯥ ꯁ꯭ꯃꯥꯔꯠ ꯑꯣꯏ ꯉꯝꯗ꯭ꯔꯒ ꯀꯩꯗꯧꯕꯩ ꯄꯥꯏꯔꯤꯅꯣ ꯄꯥꯏꯔꯨꯅꯣ ꯇꯣ
ꯎꯝ ꯑꯗꯨꯅꯤꯅꯦ ꯍꯧꯖꯤꯛꯇꯤ ꯂꯣꯏꯅꯁꯨ ꯆꯥꯎꯈꯠꯂꯕꯅꯤꯅ ꯐꯪꯗꯕ ꯑꯝꯇ ꯂꯩꯇ꯭ꯔꯦ ꯅꯠꯇ꯭ꯔꯥ ꯐꯣꯟꯁꯤꯗ ꯂꯣꯏ ꯁꯔꯁ ꯇꯧꯔꯒ ꯑꯣꯖꯥꯒꯤ ꯑꯣꯖꯥꯒꯤ ꯑꯁꯣꯏꯕꯝꯗ ꯑꯁꯣꯏꯕꯝꯗ ꯁꯥꯇ꯭ꯔꯁꯤ ꯐꯪꯗ꯭ꯔꯤ ꯏꯁ ꯁꯤ ꯑꯣꯖꯥꯁꯤ ꯑꯗꯨꯅꯤ
ꯈꯪꯉꯤꯅꯦ ꯍꯩ ꯍꯩꯇꯦꯁꯦ ꯃꯣꯏꯅ ꯂꯦꯞꯄꯦꯕ ꯇꯥꯛꯄ ꯅꯨꯡꯉꯥꯏꯒ ꯅꯨꯡꯉꯥꯏꯇꯦꯒ ꯑꯗꯨ ꯇꯧꯔꯒ ꯇꯧꯗꯦꯒ ꯑꯗꯨꯒ ꯁꯦꯔꯥꯟ ꯇꯨꯔꯥꯟ ꯇꯥꯛꯁꯜꯂꯤꯒ ꯍꯥꯏꯔꯤꯅꯦ ꯍꯥꯏꯔꯤꯅꯦ ꯁꯤ ꯑꯗꯨꯝ ꯊꯣꯛꯏꯕꯅꯤ
ꯃꯥꯅꯤꯅꯦ ꯑꯣꯖꯥ ꯑꯣꯏꯔꯗꯤ ꯅꯠꯇ꯭ꯔꯥ ꯑꯈꯣꯏꯁꯨ ꯅꯍꯥꯟꯋꯥꯏ ꯂꯥꯏꯔꯤꯛ ꯇꯝꯃꯛꯛꯄ ꯍꯥꯏ ꯁ꯭ꯀꯨꯜ ꯍꯥꯏꯔ ꯁꯦꯀꯦꯟꯗꯔꯤ ꯇꯝꯃꯛꯄ ꯃꯇꯝꯗ ꯑꯣꯖꯥꯁꯦ ꯑꯁ ꯑꯩꯈꯣꯏ ꯑꯣꯖꯥꯗꯤ ꯑꯗꯨꯝ ꯁꯥꯏꯟꯁ ꯂꯧꯕꯗꯤ ꯅꯨꯡꯉꯥꯏ ꯑ ꯏꯪꯂꯤꯁ ꯂꯥꯛꯄ ꯑꯣꯖꯥꯅꯤ ꯀꯥꯏꯅꯇꯥ ꯁꯦꯂꯦꯞꯇ ꯆꯠꯈꯤ ꯑꯗꯨꯕꯨ ꯑꯗꯨꯝ ꯍꯥꯏꯕ ꯋꯥꯅꯤ ꯑꯣꯖꯥꯗꯤꯅꯦꯀꯣ ꯎꯝ
ꯑꯗꯣ ꯑꯩꯈꯣꯏ ꯃꯇꯝꯗꯗꯤ ꯒꯨꯒꯜ ꯒꯥꯏꯗ ꯀꯩꯁꯨ ꯁꯤꯖꯤ ꯑꯗꯣ ꯍꯧꯖꯤꯛꯇꯤ ꯃꯣꯏꯟ ꯑꯃ ꯑꯩꯈꯣꯏꯅ ꯑꯩꯈꯣꯌꯅ ꯅꯩꯅꯕ ꯑꯃ ꯍꯥꯏꯔꯨꯔꯒ ꯃꯣꯏꯟ ꯁꯦꯔꯥꯟ ꯊꯦꯔꯥꯟ ꯂꯥꯜꯂꯦꯗꯣ ꯃꯣꯏꯅ ꯄꯨꯊꯣꯛꯑ ꯑꯃꯇꯧ ꯂꯩꯔꯗꯤ ꯑꯁ ꯑꯗꯨ ꯌꯥꯔ ꯑ ꯍꯦꯟꯒꯠꯂꯛꯑꯦ ꯍꯦꯟꯒꯠꯂꯛꯑꯦ ꯍꯦꯟꯒꯠꯂꯦ ꯍꯪꯕꯩ ꯆꯥꯡ ꯍꯦꯟꯒꯠꯂꯑꯦꯕ ꯍꯧꯖꯤꯛꯥꯟ ꯑꯉꯥꯡꯁꯦ
ꯑꯗꯨꯅꯦ ꯈꯪꯉꯒ ꯂꯥꯛꯄꯗꯨꯁꯨ ꯑꯣꯖꯥꯗ ꯑꯣꯖꯥꯁꯦ ꯈꯪꯕ꯭ꯔꯥꯒꯥꯏꯅꯒ ꯑꯣꯖꯥꯗꯀꯥꯎ ꯍꯪꯖꯤꯟꯕꯤ
ꯎꯝ ꯑꯗꯨꯝ ꯌꯥꯎꯕꯖꯥꯅꯤ ꯏꯆꯦ
ꯑꯗꯨꯅꯤ ꯍꯥꯏꯁꯦ ꯑꯗꯨꯗꯨꯅ ꯂꯥꯏꯔꯤꯛ ꯄꯥꯗ ꯌꯥꯄꯣꯅꯇꯦ ꯁꯥ
ꯏꯁ ꯑꯗꯨꯅꯤ ꯄꯥꯗ ꯌꯥꯗꯗꯅ ꯄꯥꯔ ꯄꯥꯔ ꯆꯠꯂꯝ ꯃꯣꯏꯅ ꯍꯦꯛꯇ ꯇꯧꯅꯤꯡ ꯌꯥꯎꯅꯤꯡꯉꯥꯏ ꯌꯥꯎꯅꯤꯡꯗ ꯇꯣꯛ ꯇꯧꯔꯗꯤ ꯀꯔꯝꯕ ꯃꯤꯅꯅꯣ ꯉꯥꯡꯅꯤꯡꯗꯕ ꯃꯤꯗꯤ ꯇꯨꯃꯤꯟꯅ ꯌꯥꯎꯅꯤꯡꯉ ꯌꯥꯎꯅꯤꯡꯗ ꯇꯣꯛ ꯐꯔꯦꯅ ꯈꯟꯇꯣꯛꯄ ꯌꯥꯕ ꯑꯩꯗꯤ ꯍꯟꯗꯛꯇꯤ ꯌꯥꯝ ꯊꯤ ꯁꯥꯎꯅꯤꯡꯉꯦꯕ ꯑꯦꯁꯥꯏꯟꯃꯦꯟꯗꯨ ꯖꯦꯔꯣꯛ ꯇꯧꯔꯒꯥ ꯄꯤꯁꯜꯂꯛꯏꯅꯤ ꯃꯃꯥꯟꯅꯕꯤ ꯑꯁꯏꯅꯃꯦꯟ ꯇꯨꯃꯤꯟꯅꯖꯔꯣ ꯇꯧꯔꯒ ꯑꯗꯨꯕꯨ ꯀꯅꯥꯅ ꯁꯥꯎꯅꯤꯡꯉꯣꯏꯗꯣꯏꯅꯣ ꯍꯥꯏꯕꯅꯤꯗ ꯍꯁ
ꯂꯥꯛꯅꯕꯁꯦ ꯑꯆꯧꯕ ꯍꯦꯟꯅ ꯋꯥꯑꯦ ꯑꯗꯨꯅꯤꯅꯦ ꯍꯦꯛꯇꯪ ꯉ ꯁꯤꯗꯤ ꯅꯪ ꯁꯥꯎꯅꯤꯡꯈꯤꯗꯅ
ꯎꯝ
ꯑꯣ ꯑꯗꯣ ꯗꯔꯇꯤ ꯅ ꯀꯩꯅꯣ ꯇꯧꯔꯦ ꯅꯨꯃꯤꯠꯁꯨ ꯇꯥꯁꯜꯂꯑꯦ ꯑꯗꯨꯣ ꯀꯩ ꯀꯩꯅꯣ ꯑꯩꯁꯨ ꯑꯁꯪꯕꯣ ꯈꯤꯇꯪ ꯂꯣꯏꯁꯟꯒꯦ ꯀꯣꯟꯅ ꯑꯃꯨꯛ ꯁꯥꯟꯅꯁꯤ ꯋꯥꯔꯤꯗꯣ ꯍꯣ ꯍꯣꯏ ꯍꯣꯏ ꯍꯣꯏ ꯁꯥꯟꯅꯔꯁꯨ ꯁꯥꯟꯅꯁꯤ ꯎꯝ ꯎꯝ ꯊꯝꯃꯣ ꯊꯝꯃ ꯎꯝ ꯎꯝ ꯎ